ꯄ꯭ꯔꯥ꯫
ꯍꯣꯏ꯫
ꯍꯣꯏ ꯇꯥꯑꯦ-ꯇꯥꯑꯦ ꯀꯦ ꯇꯥꯏꯀꯣ ꯑꯣ ꯇꯥꯏꯌꯦ ꯎꯝ꯫
ꯑꯁ ꯑꯗꯨ ꯅꯪ ꯅꯪꯕꯨ ꯋꯥꯔꯤ ꯁꯥꯔꯒ ꯌꯥꯝ ꯅꯨꯡꯉꯥꯏꯕ ꯀꯥꯟꯗ ꯀꯣ ꯑꯃꯨꯛꯀ ꯀꯠꯆꯈ꯭ꯔꯕ꯫
ꯍꯣꯏ ꯑꯗꯨꯅꯦ ꯑꯩꯁꯨ ꯄꯥꯏꯔꯦ ꯍꯥꯏꯅ ꯋꯥꯔꯤ ꯁꯥ ꯁꯥꯔꯒ ꯂꯩꯔꯝꯗꯕ꯫
ꯑ ꯎꯝ꯫ ꯑꯗꯨ ꯅꯣꯏꯒꯤꯔꯣꯝꯗ ꯐꯤꯁꯤꯡꯒꯨꯝꯕꯗꯤ ꯑꯗꯨꯝ ꯆꯠꯄ꯭ꯔꯥ ꯅꯪ꯫
ꯍꯣꯏ ꯑꯩ ꯁꯤꯗ ꯈꯔ ꯈꯔꯕꯨꯗꯤ ꯆꯠꯂꯦ ꯑꯗꯣ ꯍꯟꯗꯛꯇꯤ ꯆꯠꯇ꯭ꯔꯦ꯫ ꯑꫭ ꯑꯉꯥꯡꯁꯨ ꯂꯩꯕꯒꯤ꯫ ꯄꯨꯕ ꯅꯨꯡꯉꯥꯏꯇꯕ ꯑꯗꯨꯒ ꯅꯣꯡꯁꯨ ꯆꯨꯕꯒ ꯑꯗꯨꯒ ꯑꯗꯨ ꯇꯧꯅꯤꯉꯥꯏꯒꯤ ꯄꯣꯠ ꯆꯩꯁꯨ ꯂꯩꯇꯕ ꯑꯩꯉꯣꯟꯗ ꯑꯧ ꯑꯗꯨꯒꯤ꯫
ꯎꯝ ꯉꯥ ꯊꯤꯕꯁꯨ ꯌꯥꯝ ꯅꯨꯡꯉꯥꯏꯕꯅꯤꯀꯣ꯫
ꯑꯣ ꯍꯣꯏ ꯫
ꯅꯪ ꯉꯁꯤ ꯑꯥ ꯑꯁꯤ ꯑꯩ ꯌꯥ ꯑꯩꯈꯣꯏ ꯑꯅꯤ ꯕ꯭ꯔꯦꯁ ꯐꯤꯗꯤꯡꯒꯤꯗ ꯍꯥꯏꯒꯦꯔꯥ ꯈꯪꯗ꯭ꯔꯦꯗ꯫
ꯑꯦ ꯍꯥꯏꯔꯛꯑꯣ ꯅꯪ ꯍꯪꯕ ꯑꯥ꯫
ꯅꯪꯉꯣꯟꯗ ꯑꯗꯨ ꯑꯩꯈꯣꯏ ꯅꯪ ꯅꯪ ꯑꯉꯥꯡ ꯍꯦꯛ ꯄꯣꯛ ꯅꯪ ꯑꯣꯄꯔꯦꯁꯟ ꯇꯧꯌꯦ ꯗꯨꯅ ꯑꯗꯨ ꯑꯉꯥꯡ ꯍꯦꯛ ꯄꯣꯛꯄ ꯀꯥꯟꯗ ꯑꯗꯨ ꯊꯣꯛꯈ꯭ꯔꯕ꯭ꯔꯥ
ꯑꯥꯏ ꯊꯣꯛꯇꯦ ꯊꯣꯛꯇꯕꯒꯤ ꯑꯩꯗꯣ ꯌꯥꯝ ꯋꯥꯏ ꯈꯪꯕ꯭ꯔꯥ ꯑ ꯑꯗꯨ ꯍꯦꯛ ꯇꯧꯕ ꯂꯣꯏꯔꯒ ꯑꯉꯥꯡꯗꯤ ꯁꯪꯒꯣꯝꯅ ꯄꯤꯊꯛꯈ꯭ꯔꯦ
ꯑꯣ
ꯁꯪꯒꯣꯝ ꯄꯤꯊꯛꯑꯒ ꯂꯩꯒꯦ ꯑꯩꯗꯤ ꯑꯉꯥꯡꯅ ꯊꯛꯇꯕꯒꯤ ꯑꯦ ꯑꯩꯒꯤ ꯊꯣꯛꯄꯗꯤ ꯊꯣꯛꯑꯒ ꯑ ꯃꯠ ꯎꯝ ꯃꯄꯥꯟꯗ ꯊꯣꯛꯄ ꯉꯝꯗꯕꯤ ꯃꯆꯤꯟꯗꯣ ꯍꯣꯗꯕꯒꯤꯀꯣ
ꯑꯣ
ꯁꯨꯝ ꯑꯩꯒꯤ ꯀꯩꯅꯣꯗ ꯎꯝ ꯇꯨꯝꯖꯤꯜꯂꯒ ꯂꯩꯕꯒꯤ ꯅꯥꯕꯗꯨ ꯑꯩ ꯐꯤꯚꯔ ꯇꯧꯕꯅꯦ
ꯑꯣ ꯑꯗꯨ ꯑꯉꯥꯡꯅ ꯊꯥꯔꯗꯤꯗꯨ ꯐꯤꯚꯔꯗꯨ ꯇꯧꯔꯣꯏ ꯍꯥꯏꯌꯦꯀꯣ
ꯑꯣ ꯑꯗꯨ ꯇꯧꯔꯣꯏ ꯍꯥꯏꯗꯣ ꯑꯍꯥꯟꯕ ꯀꯥꯟꯗ ꯇꯨ ꯍꯣꯗꯕꯒꯤ ꯑꯁ ꯐꯖꯅ ꯁꯦꯝ ꯄꯥ ꯍꯣꯍꯜꯂꯣ ꯍꯥꯏꯌꯦ ꯑꯗꯣ ꯍꯣꯍꯟꯗꯕꯒꯤ ꯑꯉꯥꯡꯁꯦ ꯊꯛꯅꯤꯡ ꯊꯛꯅꯤꯡꯗꯕ ꯊꯣꯛꯇꯕꯒꯤ
ꯑꯧ ꯑꯣ
ꯆꯨꯞꯅꯤꯡꯗꯕ ꯑꯗꯨꯒꯤ ꯑꯦ ꯋꯥꯕꯗꯣ ꯑꯗꯣ ꯐꯖꯅ ꯑꯗꯣ ꯍꯣꯍꯟꯕꯗꯣ
ꯎꯝ
ꯃꯤ ꯄꯥꯏꯕ ꯍꯩꯕ ꯂꯩꯌꯦꯕꯀꯣ ꯑꯥ ꯃꯤ ꯅꯨꯄꯤ ꯑꯩꯈꯣꯏꯗꯤ ꯄꯥꯏꯕ ꯍꯩꯌꯦ ꯍꯥꯏꯌꯦ ꯄꯥ ꯑꯍꯟꯕꯩꯗꯤ
ꯎꯝ
ꯑꯗꯨ ꯏꯕꯥꯅꯤꯗꯣ ꯑꯩꯒꯤ ꯅꯨꯄꯥꯅ ꯁꯦꯝꯍꯜꯂꯦ ꯑꯩꯒꯤ ꯅꯨꯄꯥꯕꯨ ꯃꯣꯏꯅ ꯑꯩꯒꯤ ꯅꯨꯞ ꯄꯥꯗꯣ ꯁꯦꯝꯕ ꯍꯩꯇꯕꯒꯤ ꯅꯥꯕꯁꯤ ꯅꯥꯕꯁꯤ ꯑꯩꯅ ꯀꯞꯄꯁꯦ ꯑꯗꯨꯒ ꯑꯗꯨꯒ ꯑꯩꯒꯤ ꯏꯆꯦ ꯑꯃ ꯃꯥꯒꯤ ꯑꯩꯒꯤ ꯅꯨꯄꯥꯒꯤ ꯃꯌꯥꯝꯕꯒꯤ ꯅꯨꯄꯤꯗꯣ
ꯎꯝ
ꯃꯥꯅ ꯑꯃꯨꯛꯀ ꯏꯁꯤꯡ ꯑꯁꯥꯕꯅ ꯁꯤ ꯃꯀꯥꯟꯗꯗꯤ ꯅꯥꯗꯦ ꯃꯥꯗꯤ ꯇꯞꯅ ꯇꯞꯅ ꯈꯖꯤꯛ ꯈꯖꯤꯛꯇꯀꯣ ꯀꯣꯛ ꯀꯣꯛ ꯀꯣꯛ ꯇꯧꯔꯒꯀꯣ ꯑꯗꯨꯝ ꯁꯦꯝꯃꯒ ꯑꯗꯨꯝ ꯐꯔꯦ ꯑꯗꯨꯝ ꯌꯥꯒꯔꯦ ꯃꯥꯅ ꯁꯦꯝꯃꯒ ꯀꯟꯗ ꯅꯄꯅꯤ ꯁꯦꯝꯕ ꯍꯩꯇꯕꯒꯤꯅꯤ ꯑꯗꯨꯃꯥꯏꯅ ꯍꯥꯏꯕ ꯋꯥꯅꯤꯗ
ꯑꯣ ꯑꯣ ꯆꯣ ꯑꯗꯨ ꯀꯔꯝ ꯀꯥꯟꯗ ꯑꯗꯨ ꯊꯣꯛꯄ꯭ꯔꯥ ꯅꯪꯒꯤꯗꯣ
ꯗꯣ ꯑꯥ ꯑꯩꯒꯤꯁꯦ ꯊꯥ ꯀꯥꯎꯈ꯭ꯔꯦꯅꯦꯍꯦ ꯎꯝ ꯑꯗꯨ ꯑꯣꯄ꯭ꯔꯦꯁꯟ ꯇꯧꯕ ꯂꯣꯏꯔꯒ ꯅꯨꯃꯤꯠ ꯑꯃ ꯒꯨꯝꯕ ꯂꯩꯔꯒ ꯑꯗꯨꯝ ꯊꯣꯛꯄ ꯍꯧꯈ꯭ꯔꯦꯗ
ꯑꯥ ꯊꯣꯛꯄꯗꯤ ꯅꯨꯃꯤꯠ ꯑꯃꯒꯨꯝꯕ ꯂꯩꯔꯒ ꯊꯣꯛꯄ ꯍꯧꯋꯦ ꯑꯗꯨꯕꯨ ꯑꯥ ꯍꯣꯗꯕꯒꯤ ꯂꯩꯕꯒꯤ ꯅꯥ ꯕꯒꯤ ꯑꯗꯨꯒꯤ ꯅꯨꯃꯤꯠ ꯑꯅꯤ ꯑꯍꯨꯝ ꯃꯇꯨꯡꯗ ꯃꯄꯥꯟꯗ ꯄꯨꯊꯣꯛꯄ ꯁꯤꯔꯤꯟꯅ ꯆꯤꯡ ꯆꯤꯡꯉꯒ ꯊꯣꯛꯍꯟꯕꯅꯤ ꯑꯩꯗꯣ
ꯑꯣ
ꯑꯦ
ꯑꯗꯨ ꯅꯪ ꯑꯥ ꯑꯁꯤ ꯅꯪ ꯄ꯭ꯔꯦꯟꯅꯦꯟ ꯇꯧꯔꯤꯉꯩꯗꯗꯤ ꯊꯣꯛꯇꯦ
ꯊꯣꯛꯇꯦ ꯑꯩꯗꯤ ꯎꯝ ꯅꯪꯗꯤ ꯊꯣꯛꯄ꯭ꯔꯥ ꯑꯣ ꯐꯩꯅꯦ ꯑꯗꯨꯗꯤ ꯑꯗꯨꯗꯤ ꯅꯪꯗꯤ ꯀꯩꯁꯨ ꯋꯥꯔꯣꯏ ꯑꯥ ꯅꯠꯇꯦ ꯊꯣꯛ ꯑꯩꯒꯤꯗꯤ ꯊꯣꯛꯇꯕꯒꯤ ꯑꯗꯨꯒꯤ ꯋꯥꯕ ꯂꯧꯊꯣꯛꯄꯗꯣ ꯑꯗꯣ ꯑꯩꯒꯤ ꯏꯆꯦ ꯈꯣꯏꯁꯨ ꯃꯣꯏꯗꯤ ꯑꯉꯥꯡ ꯄꯥꯛꯄ ꯀꯥꯟꯗ ꯂꯣꯏ ꯊꯣꯛꯈ꯭ꯔꯕꯒꯤ ꯃꯣꯏꯗꯤ ꯑꯗꯨꯒꯨꯝꯕ ꯊꯦꯡꯅꯗꯦ ꯍꯥꯏꯌꯦ ꯑꯗꯨꯝ ꯍꯦꯛ ꯄꯣꯛꯑꯣ ꯑꯉꯥꯡꯗꯣ ꯆꯣꯞꯍꯜꯂꯒ ꯑꯗꯨꯝ ꯖꯥꯔ ꯖꯥꯔ ꯂꯥꯛꯑꯦ ꯍꯥꯏꯌꯦ ꯑꯥ ꯐꯩꯌꯦ ꯅꯪꯗꯤ ꯑꯗꯨꯗꯤ ꯅꯥꯔꯔꯣꯏ ꯑꯗꯨꯒꯤ ꯑꯩꯗꯤ ꯑꯗꯨ ꯁꯤꯃꯤꯉꯩꯗ ꯑꯣ
ꯏꯟꯇꯔꯅꯦꯠꯗ ꯌꯦꯡꯕꯀꯥꯟꯗ ꯑꯗꯨ ꯎꯝ ꯄꯣꯛꯇ꯭ꯔꯤꯉꯥꯏꯗ ꯊꯣꯛꯄꯅ ꯊꯣꯛꯀꯦ ꯍꯥꯏꯕꯗꯤ ꯂꯩꯇꯦ ꯍꯥꯏꯌꯦ ꯑꯗꯨ ꯑꯣꯏꯔꯁꯨ ꯑꯗꯨꯝ ꯄ꯭ꯔꯤꯄꯦꯔꯦꯁꯟꯗꯣ ꯏꯁꯇꯥꯔꯠ ꯇꯧꯈ꯭ꯔꯕꯅꯦꯅ ꯑꯗꯨꯝ ꯍꯥꯏꯌꯦꯗ
ꯎꯝ ꯐꯩꯌꯦ ꯅꯪꯒꯤꯗꯤ ꯑꯩꯒꯤꯗꯤ ꯇꯧꯗꯕꯒꯤ ꯑꯦ ꯄꯣꯛꯄ ꯂꯣꯏꯔꯒ ꯁꯤꯝꯕꯁꯤ ꯁꯤꯝꯕꯁꯤ ꯅꯥꯕꯅ ꯑꯩ ꯁꯤꯒꯦ ꯇꯧꯋꯦ
ꯑꯣ ꯋꯥ ꯌꯥꯝ ꯋꯥꯔꯅꯤ
ꯍꯣꯏ ꯃꯊꯛ ꯀꯥꯔꯗꯤ ꯊꯣꯛꯄ ꯉꯝꯗꯕꯒꯤ ꯑꯁꯤꯗ ꯇꯨꯡꯖꯤꯟꯕꯗꯣ ꯉꯝꯗ꯭ꯔꯗꯤ ꯃꯊꯛ ꯀꯥꯏꯌꯦꯕꯀꯣ ꯃꯊꯛꯇꯣ ꯑꯥ ꯀꯥꯔꯗꯤ ꯑꯩꯁꯦ ꯌꯥ ꯌꯥꯔꯣꯏ ꯍꯥꯏꯕꯒꯤ ꯃꯣꯏꯅ ꯐꯤꯅ ꯈꯟꯕꯤꯌꯦ ꯐꯤꯅ ꯌꯦꯠꯄꯤꯑꯦꯕꯀꯣ ꯎꯝ ꯑꯗꯨ ꯅꯥꯕꯗꯨ
ꯎꯝ ꯑꯗꯨ ꯑꯗꯨ ꯑꯗꯨꯗꯤ ꯑꯉꯥꯡꯒꯤ ꯑꯗꯨ ꯄꯥꯎꯗꯔꯗꯣ ꯄꯤꯊꯛꯅꯤꯉꯥꯏ ꯄꯥꯎꯗꯔꯁꯨ ꯄ꯭ꯔꯤꯄꯦꯌꯔ ꯑꯣꯠ ꯇꯧꯕ
ꯗꯔꯀꯥꯔ ꯑꯣꯏꯔꯝꯒꯅꯤꯀꯣ
ꯍꯣꯏ ꯑꯈꯣꯏꯗꯤ ꯑꯝ ꯄ꯭ꯔꯤꯄꯦꯌꯔ ꯇꯧꯔꯒꯗꯤ ꯊꯝꯃꯦ
ꯑꯣ
ꯇꯦ ꯑꯩꯈꯣꯏꯗꯤ ꯑꯥ ꯋꯥ ꯑꯃꯥ ꯈꯠꯇ ꯄꯤꯀꯦꯠ ꯑꯃꯥ ꯈꯠꯇ ꯊꯝꯕꯒꯤꯅꯦ
ꯑꯣ
ꯑꯗꯨꯝꯅ ꯂꯦꯛꯇꯣꯖꯦꯟ ꯍꯥꯏꯔꯒ ꯑꯗꯨꯝ ꯂꯧꯋꯦ ꯅꯝꯕꯔ ꯋꯥꯟ ꯑꯥ ꯖꯤꯔꯣ ꯖꯤꯔꯣꯒꯤ ꯑꯗꯨꯝ ꯂꯧꯋꯦ ꯅꯝꯕꯔ ꯋꯥꯟꯂ ꯖꯤꯔꯣꯔ ꯈꯪꯗꯦ ꯀꯥꯎꯒ꯭ꯔꯦ
ꯗꯨ ꯑꯩꯈꯣꯏꯅ ꯍꯪꯔꯒ ꯃꯣꯏꯁꯦ ꯈꯪꯒꯅꯤꯀꯣ ꯌꯣꯟꯕ ꯈꯣꯏꯁꯦꯀꯣ
ꯑꯥ ꯈꯪꯒꯅꯤ ꯑꯝ
ꯑꯗꯨꯀ ꯕꯣꯇꯜꯀꯥ ꯂꯧꯔꯒ ꯗꯤꯟ ꯕꯣꯇꯜꯀꯥ ꯎꯝ ꯂꯧꯔꯒ ꯑꯩꯅ ꯂꯧ ꯫ ꯂꯧꯋꯦ꯫ ꯑꯩꯗꯤ ꯑꯣꯄꯔꯦꯁꯟ ꯑꯣꯏꯕꯒꯤ ꯑꯗꯨꯝ ꯑꯣꯄꯔꯦꯁꯟ ꯇꯧꯔꯅꯤ ꯍꯥꯏꯕ ꯈꯪꯕꯒꯤ ꯫
ꯑꯣ꯫
ꯎꯝ ꯍꯧꯒꯠꯄꯒꯤ
ꯎꯝ ꯀꯔꯤ ꯄꯤ ꯆꯥꯕ꯭ꯔꯥ ꯉꯁꯤꯗꯤ ꯃꯥꯕꯨ꯫
ꯑꯩ ꯃꯥꯁꯤ ꯆꯥꯛ ꯆꯥꯎ ꯌꯥꯗꯦ ꯉ ꯉꯔꯥꯡꯗꯣ ꯌꯦꯟ ꯀꯩꯅꯣ ꯆꯥꯕꯗꯨ ꯃꯣꯏ ꯊꯕꯛ ꯁꯨꯕꯒꯤ ꯑꯗꯨ ꯃꯥꯗꯣ ꯃꯈꯣꯡ ꯆꯥꯒꯦꯅ ꯉꯔꯥꯡꯁꯨ ꯃꯈꯣꯡ ꯑꯃ ꯆꯥꯏꯌꯦ꯫
ꯑꯣ꯫
ꯉꯁꯤꯁꯨ ꯃꯈꯣꯡ ꯑꯃ ꯆꯥꯏ
ꯃꯈꯣꯡ꯫
ꯑꯧ ꯃꯈꯣꯡ ꯆꯥꯕ ꯃꯋꯨꯟ ꯈꯛꯇ ꯆꯥꯕ ꯃꯥꯁꯦ꯫
ꯃꯈꯣꯡ ꯆꯥꯕꯁꯤꯕꯨ ꯅꯨꯡꯁꯤꯌꯦꯍꯦ꯫
ꯑꯥꯎ ꯃꯥꯒꯤ ꯑꯄꯥꯝꯕꯁꯦ ꯇꯣꯉꯥꯟꯕ ꯃꯥꯜꯂꯦ꯫ ꯑꯩꯈꯣꯏꯗꯤ ꯑꯉꯥꯡ ꯑꯣꯏꯕ ꯀꯥꯟꯗ ꯑꯗꯨꯒꯨꯝꯕ ꯇꯥꯅꯤꯡꯗꯦꯕꯀꯣ꯫
ꯍꯣꯏ ꯃꯥꯗꯤ ꯑꯗꯨꯝ ꯆꯥꯏ ꯃꯇꯣꯡ ꯆꯥꯗꯦ꯫
ꯆꯥꯅꯤꯡꯕ ꯍꯥꯎꯕꯅꯦꯕ꯫
ꯍꫭꯏ꯫ ꯖꯥꯠ ꯖꯥꯠꯅꯦ꯫ ꯇꯥꯏꯀꯣ꯫ ꯇꯥꯏꯀꯣ꯫